ꯍꯣꯏ ꯇꯥꯏꯌꯦ ꯇꯥꯏꯌꯦ ꯇꯥꯏꯌꯦ꯫
ꯀꯩꯗꯧꯔꯤꯕ꯭ꯔꯣ꯫
ꯍꯧꯖꯤꯛ ꯆꯥꯛ ꯆꯥꯛ ꯇꫭꯔꯒ ꯐꯃꯨꯡꯗ ꯂꯩ꯫
ꯀꯩ ꯏꯟꯁꯥꯡ ꯆꯥꯏ꯫
ꯎꯝ ꯉꯁꯤ ꯉꯔꯥꯡꯒꯤ ꯑꯣꯛꯁꯥꯒ ꯉꯁꯤ ꯈꯥꯃꯦꯟꯒ ꯀꯣꯕꯤ꯫
ꯌꯥꯝ ꯍꯥꯎꯏꯅꯥ꯫
ꯎꯝ ꯏꯟꯁꯥꯡꯗꯤ ꯑꯗꯨꯝ ꯌꯥꯏ ꯅꯪꯗꯤ꯫
ꯑꯩꯈꯣꯏꯗꯤ ꯊꯔꯣꯏꯒ ꯃꯔꯦꯟ ꯆꯥꯏ ꯉꯁꯤ꯫
ꯋꯥꯎ ꯍꯥꯎꯔꯝꯃꯅꯦ꯫
ꯍꯥꯎꯋꯦ ꯉꯁꯤꯈꯛꯇ ꯆꯥꯕꯒꯤ꯫
ꯍꯣꯏ ꯊꯔꯣꯏ ꯎꯝ꯫
ꯍꯧꯖꯤꯛꯀꯥꯟ ꯌꯥꯝ ꯍꯥꯎꯏ ꯎꯝ꯫ ꯑꯃꯨꯛ ꯎꯝ ꯂꯧ ꯍꯧꯕꯒꯤꯀꯣ
ꯎꯝ ꯑꯩꯁꯨ ꯆꯥꯅꯤꯡꯉꯤꯅꯦ ꯊꯔꯣꯏꯗꯣ ꯑꯁ ꯑꯁꯤꯗꯁꯨ ꯊꯔꫭꯏꯗꯤ ꯌꯥꯝ ꯍꯣꯡꯉꯦ꯫
ꯑꯣ꯫
ꯑꯩꯈꯣꯏ ꯆꯥꯕꯗꯤ ꯆꯥ ꯍꯧꯖꯤꯛꯀꯥꯟꯗꯤ ꯆꯥꯗ꯭ꯔꯦ ꯀꯨꯏꯔꯦ ꯆꯥꯗꯕ ꯑꯩ ꯂꯥꯛꯄꯥ ꯑꯥ ꯑꯩ ꯀꯔꯤ ꯍꯥꯏꯁꯤꯔꯥ ꯑꯅꯤ ꯑꯍꯨꯝꯗꯤ ꯆꯥꯈ꯭ꯔꯦ꯫
ꯎꯝ ꯂꯧꯗꯒꯤ ꯅꯠꯇꯕꯒꯤꯔꯣ꯫
ꯈꯪꯗꯦ ꯂꯧ ꯂꯧꯗꯁꯨ ꯑꯗꯨꯝ ꯐꯪꯕ ꯑꯣꯏꯔꯝꯅꯦ ꯑꯗꯨꯒ ꯕꯖꯥꯔꯗ ꯀꯣ ꯉ ꯑ ꯇꯞ ꯇꯞ ꯑꯃ ꯍꯥꯏꯅꯦ ꯏꯆꯦꯅ ꯏꯚꯤꯅꯤꯡꯗꯀꯣ꯫ ꯅꯨꯡꯊꯤꯟꯗ ꯂꯥꯛꯄꯉꯥꯟꯗ ꯎꯝ ꯇꯞ ꯑꯃꯗ ꯂꯨꯄꯥ ꯆꯥꯝꯃ ꯄꯤꯔꯛ ꯑꯦ ꯆꯥꯝꯃ ꯍꯥꯏꯕ꯭ꯔꯥ ꯁꯤꯛꯁꯇꯤ ꯍꯥꯏꯕ꯭ꯔꯥ ꯑꯗꯨꯝ ꯄꯤꯌꯨ ꯍꯥꯏ ꯃꯥꯅ ꯑꯁ ꯍꫭ ꯑ ꯂꯨꯝꯃꯦꯅꯥ ꯍꯣꯔꯦꯟ ꯂꯥꯛꯄ ꯀꯥꯟꯗ ꯂꯧꯒꯅꯦ ꯈꯜꯂꯒ ꯆꯠꯄ ꯃꯥꯜꯂꯦ꯫ ꯑꯗꫭ ꯂꯥꯛꯔ ꯎꯟ ꯂꯥꯛ ꯂꯥꯛꯄ ꯀꯥꯟꯗ ꯍꯥꯡꯔꯒ ꯃꯤꯅ ꯂꯧꯈ꯭ꯔꯦ ꯍꯥꯏ ꯑꯁ ꯑꯩꯅ ꯄꯝꯃꯨꯑꯦꯗ ꯅꯪꯁꯨ
ꯑꯩ ꯊꯔꯣꯏ ꯆꯥꯅꯤꯡꯔ ꯂꯩꯕꯅꯤꯅꯦ ꯌꯥꯝ ꯍꯣꯡꯔ ꯒ ꯍꯥꯏꯔꯒ ꯑꯃ ꯑꯁꯤꯗꯗꯤ ꯑꯗꯨꯝ ꯊꯨꯔꯣꯏ ꯍꯣꯡꯉꯦ ꯃꯥꯅ ꯑꯗꯨꯝ ꯍꯥꯏ꯫
ꯑꯁꯤꯗꯨꯗꯤ ꯌꯥꯝ ꯇꯥꯡꯉꯤꯗ꯫
ꯍꫭꯏꯅꯦ ꯊꯥꯔꯇꯤꯔ꯫ ꯁꯤꯗ ꯇ꯭ꯋꯤꯟ ꯊꯥꯔꯇꯤꯔꯥ ꯐꯤꯐ ꯑꯗꯨꯝ ꯐꯤꯞꯇꯤꯔꯥ ꯈꯪꯗꯦ꯫
ꯁꯤꯗꯗꯤ ꯆꯃ ꯈꯣꯏ ꯌꯦꯡ ꯃꯇꯝ ꯂꯩꯏꯌꯦ꯫ ꯐꯤ ꯁꯥꯔꯒ ꯂꯩꯌꯦ꯫ ꯃꯈꯣꯟ ꯇꯥꯔꯣꯏ ꯫ ꯍꯥꯥ꯫
ꯁꯥꯕ꯭ꯔꯣ꯫
ꯁꯥꯑꯦ꯫
ꯎꯝ ꯐꯦꯟ ꯊꯕ꯭ꯔ
ꯁꯥꯕꯒꯤ ꯐꯤ ꯁꯥꯕ ꯉꯝꯗ꯭ꯔꯦ ꯑꯥ꯫
ꯑꯣ ꯑꯗꯨ ꯑꯣꯏꯔꯅ ꯑꯁ ꯌꯥꯝ ꯁꯥꯏ ꯁꯤꯗꯁꯨ ꯑꯦꯁꯤ ꯊꯥꯒꯦꯅ ꯊꯥꯏꯌꯦ ꯑꯗꯨꯒ ꯑꯦꯁꯤ ꯃꯥꯏ ꯌꯥꯗꯕ ꯑꯗꯨꯅ ꯑꯩꯅ ꯑꯣꯐ ꯇꯧꯔꯦ꯫ ꯃꯥꯏ ꯁꯣꯜꯂꯗꯤ ꯌꯥꯗꯦ꯫ ꯃꯥꯥꯏꯁꯣꯜꯂꯗꯤ꯫ ꯑꯗꯨꯅ ꯐꯦꯟ ꯈꯛꯇ ꯇꯧꯔꯒ ꯂꯩꯕꯅꯦ ꯑꯁ ꯑꯗꯨ ꯁꯥꯏꯌꯦ꯫
ꯁꯥꯔꯝꯒꯅꯤ ꯁꯤꯗꯁꯨ ꯌꯥꯝ ꯁꯥꯏꯌꯦ꯫
ꯃꯤ ꯇꯪꯈꯥꯏ꯫ ꯆꯥꯛ ꯆꯥꯔꯦ ꯃꯤ ꯇꯪꯈꯥꯏ ꯆꯥꯗ꯭ꯔꯦ ꯕꯣꯜ ꯌꯦꯡꯕ ꯃꯈꯩꯗꯣ꯫ ꯐꯖꯥꯅ ꯇꯨꯝꯃꯦ꯫ ꯕꯣꯜ ꯌꯦꯡꯕꯗꯣ ꯍꯧꯒꯠꯄ ꯉꯝꯗꯕ ꯃꯥꯜꯂꯦ꯫ ꯐꯖꯅ ꯇꯨꯝꯃꯦ꯫
ꯅꯪꯁꯨ ꯌꯦꯡꯉꯅꯤ ꯑꯗꯨꯗꯤ꯫
ꯑꯁ ꯑꯩꯗꯤ ꯌꯦꯡꯕ ꯉꯝꯗꯦ ꯎꯝ ꯌꯦꯡꯅꯤꯡꯗ꯭ꯔꯦ ꯑꯩꯗꯤ꯫ ꯀꯔꯤ ꯍꯥꯏꯁꯤꯔꯥ ꯍꯣꯏ ꯕꯣꯜ ꯕꯣꯜ꯫ ꯌꯦꯡꯗꯤ ꯌꯦꯡꯅꯤꯡꯉꯦ ꯑꯩ ꯑꯗꯨꯒ ꯑꯗꯨꯝ ꯇꯤꯚꯤꯗ ꯌꯦꯡꯕꯗꯣ ꯑꯩꯗꯤ ꯇꯜꯂꯦ꯫
ꯅꯍꯥꯟꯋꯥꯏꯗꯤ ꯅꯪ ꯕꯣꯜ ꯌꯦꯡꯕ ꯌꯥꯝ ꯊꯧꯅꯥ ꯐꯩꯩꯅ꯫
ꯍꯣꯏꯅꯦ ꯃꯤ ꯎꯔꯒ ꯑꯗꯨꯝ ꯌꯦꯡꯕꯗꯣ ꯅꯨꯡꯉꯥꯏꯕ ꯑꯁꯤꯗꯤ ꯇꯤꯕꯤꯗꯅꯦꯅ ꯂꯥꯏꯐꯅꯦ ꯍꯥꯏꯕ ꯑꯗꯨ ꯑꯣꯏꯔꯁꯨ ꯑꯩ ꯎꯝ ꯊꯦꯡꯁꯨ ꯊꯦꯡꯉꯦ꯫ ꯍꯣꯏ ꯂꯩꯁꯥꯕꯤ ꯑꯣꯏꯔꯗꯤ ꯎꯝ ꯇꯨꯝꯗ꯭ꯔꯁꯨ ꯌꯦꯡꯕ ꯌꯥꯏꯌꯦꯅ ꯍꯥ꯫
ꯑ
ꯇꯨꯝꯗ꯭ꯔꯒ ꯍꯦꯜꯂꯒ ꯂꯩꯔꯗꯤ ꯀꯣꯛꯁꯨ ꯅꯥꯒꯅꯤ ꯇꯨꯝꯁꯨ ꯇꯨꯝꯅꯤꯡꯒꯅꯤ ꯅꯨꯡꯊꯤꯟꯗ ꯑꯗꯨꯟ
ꯗꯤ ꯌꯥꯝ ꯒ꯭ꯌꯥꯟ ꯇꯥꯈ꯭ꯔꯦꯅꯦꯍꯦ꯫
ꯎꯝ ꯅꯠꯇꯦꯍꯦ ꯒꯌꯥꯟ ꯇꯥꯕ ꯅꯠꯇꯦ ꯑꯩ ꯇꯟꯖꯨ ꯇꯟꯕ ꯑꯩꯈꯣꯏ ꯑꯄꯥꯎꯅ ꯑꯩꯈꯣꯏ ꯄꯨꯄꯨꯅꯀꯣ꯫ ꯉꯔꯥꯡ ꯎꯝ ꯄꯨꯡ ꯅꯥꯏꯟ ꯇꯦꯟꯗꯔꯥ ꯈꯪꯗꯦ꯫ ꯆꯪꯂꯒ ꯕꯣꯜ ꯌꯦꯒꯗ꯭ꯔ ꯍꯥꯏꯕ ꯑꯩ ꯑꯩꯒꯤ ꯍꯤꯔꯣꯒ ꯂꯩꯕ꯫
ꯎꯝ꯫
ꯑꯗꯨꯗ ꯍꯥꯏꯔ ꯑꯩꯈꯣꯏ ꯍꯤꯔꯣꯅ ꯍꯣꯏ ꯌꯦꯡꯒꯅꯤꯅꯦ ꯍꯥꯏꯅ꯫
ꯑꯩ ꯑꯩ ꯑꯩꯉꯣꯟꯗꯁꯨ ꯍꯥꯏꯕ ꯈꯪꯗꯦ ꯍꯥꯏꯅ ꯍꯥꯏ꯫ ꯌꯦꯡꯅꯤꯡꯉꯗꯤ ꯌꯦꯡꯒꯅꯦ ꯌꯦꯡ ꯅꯤꯡꯗ꯭ꯔꯗꯤ ꯇꯣꯛꯀꯅꯤꯅ꯫ ꯈꯪꯗꯦ ꯍꯥꯏꯕꯅꯤ꯫ ꯍꯣꯏ ꯍꯥꯏꯔꯒ ꯌꯦꯡꯗ꯭ꯔꯗꯤ ꯑꯁ ꯃꯆꯤꯟ ꯊꯤꯌꯦ ꯍꯥꯏꯅꯤꯅ꯫
ꯑꯣ꯫
ꯃꯥ ꯍꯥꯏꯅꯤꯗ
ꯅꯣꯏ ꯅꯅꯦꯗꯤ ꯀꯗꯥꯏ ꯆꯠꯈ꯭ꯔꯦ ꯑꯣ
ꯎꯝ
ꯑꯩꯁꯨ ꯌꯦꯡꯗꯦꯗ ꯕꯤꯠ ꯂꯩꯇꯦ
ꯑꯁ ꯑꯁꯤꯗ ꯂꯩꯕꯁꯤꯡꯗꯤ ꯄꯨꯔꯥ ꯌꯦꯡꯉꯒ ꯀꯣ ꯆꯥꯕ ꯊꯛꯄ ꯑꯩ ꯀꯔꯤ ꯀꯔꯤꯅꯣ ꯑꯩ ꯗꯤꯟꯅꯔ ꯌꯥꯝ ꯆꯥꯔꯦ
ꯅꯨꯡꯉꯥꯏꯕꯅꯤꯅꯦ ꯃꯔꯨꯞ ꯌꯥꯝꯕ ꯌꯥꯝꯅ ꯌꯦꯡꯕꯗꯣ
ꯍꯣꯏ ꯀꯁ ꯂꯥꯎꯔꯒ ꯌꯦꯡꯉꯤ ꯉꯁꯥꯢ ꯑꯌꯨꯛꯇꯁꯨ ꯐꯖꯅ ꯂꯥꯎꯔꯒ ꯅꯨꯉꯥꯢꯇꯦ ꯊꯔꯒ ꯑꯗꯨꯝ ꯇꯨꯝꯃꯅꯤ ꯐꯃꯨꯡꯗ ꯕꯣꯜꯁꯨ ꯌꯦꯡꯅꯤꯡꯗꯕ
ꯌꯥꯝ ꯂꯥꯎꯔꯗꯤ ꯍꯥꯥ
ꯑꯩꯈꯣꯏ ꯑꯅꯤꯁꯨ ꯌꯦꯡꯗꯦ ꯏꯕꯥꯅꯤ ꯌꯦꯡꯗꯦ
ꯢꯁ
ꯌꯦꯡꯅꯤꯡꯗꯕꯒꯤ ꯑꯁ ꯕꯣꯜ ꯌꯦꯡꯉꯁꯨ ꯀꯣꯛ ꯅꯥꯢꯍꯦ ꯀꯣꯛ ꯆꯤꯛꯌꯦ ꯀꯣꯛ ꯅꯨꯡꯉꯥꯏꯇꯦ ꯇꯨꯝꯗ꯭ꯔꯒ ꯑ ꯑꯗꯨꯝ ꯌꯦꯡꯕꯗꯣ ꯅꯨꯡꯉꯥꯏꯇꯦ ꯍꯥ ꯑꯥꯗ ꯂꯩꯕ ꯅꯈꯣꯏ ꯏꯝ ꯅꯈꯣꯏꯒꯤ ꯑ ꯅꯛꯅꯕ ꯅꯨꯄꯤ ꯑꯥꯗ ꯂꯩꯕꯗꯣ
ꯎꯝ
ꯃꯆꯥꯁꯤꯡꯒ ꯄꯣꯔꯒ ꯆꯠꯄꯗꯣ
ꯍꯥꯥ
ꯃꯆꯥꯁꯤꯡ ꯃꯆꯥ ꯑꯍꯨꯝ ꯄꯨꯔꯒ ꯑꯥꯗ ꯆꯠꯄꯗꯣ
ꯑꯩꯌꯥ ꯃꯥꯒꯤ ꯍꯦꯔꯣꯒꯤ ꯃꯇꯨꯡ ꯏꯟꯅ ꯆꯠꯄꯗꯣ
ꯈꯪꯗꯦꯗ ꯅꯤꯡꯁꯤꯡꯗ꯭ꯔꯤꯗ
ꯀꯩ ꯅꯤꯡꯁꯤꯡꯗꯕ ꯅꯪꯒꯤ ꯅꯛꯅ ꯂꯩꯕ ꯃꯧ ꯑꯃꯗꯣ
ꯑꯣ
ꯎꯝ ꯑꯣ ꯃꯥꯁꯨ ꯉꯔꯥꯡ ꯇꯧꯁꯤꯔꯥ ꯍꯥꯏꯕꯅꯦ ꯑꯗꯣ ꯑꯩ ꯍꯧꯖꯤꯛ ꯇꯦꯛꯁ ꯊꯥꯔꯒ ꯍꯟꯁꯨ ꯍꯟꯗꯦ
ꯎꯝ ꯃꯥꯗꯤ ꯊꯕꯛ ꯌꯥꯝ ꯆꯤꯜꯂꯝꯕꯅꯦ
ꯑꯣ ꯀꯔꯤ ꯊꯕꯛ ꯇꯧꯕ꯭ꯔꯥ
ꯍꯥꯥ
ꯀꯔꯤ ꯀꯔꯤ ꯊꯕꯛ
ꯑꯉꯥꯡ ꯂꯩꯕꯅꯤꯅꯀꯣ ꯑꯉꯥꯡ ꯁꯦꯟꯅꯥꯕꯅꯤꯅ ꯎꯝ ꯃꯣꯏ ꯃꯃꯥꯁꯨ ꯂꯩ ꯍꯥꯏ ꯃꯣꯏ ꯌꯨꯝꯗ
ꯑꯣ ꯃꯃꯥ ꯅꯥꯏ ꯍꯥꯏꯕꯗꯣ
ꯑꯧ
ꯑꯣ ꯑꯣ ꯑꯣ
ꯃꯤ ꯌꯥꯝ ꯂꯩꯕ ꯃꯥꯂꯦ ꯎ ꯈꯔꯗꯤ ꯐꯜꯂꯤ ꯃꯃꯤꯛꯇꯣ ꯎꯕ ꯎ ꯌꯥꯗꯕꯒꯤ ꯃꯃꯤꯠꯇꫭ ꯌꯦꯡꯉꯒ ꯂꯩ ꯍꯥꯏ ꯍꯧꯖꯤꯛꯀꯥꯟꯗꯤ ꯌꯥꯝ ꯐꯩ ꯍꯥꯏ
ꯑꯣ
ꯅꯍꯥꯟ ꯑꯩꯅ ꯐꯣꯟ ꯇꯧꯔꯛꯄꯗ ꯌꯥꯝ ꯐꯩꯌꯦ ꯍꯥꯏꯌꯦ
ꯎꯝ ꯌꯥꯝ ꯐꯔꯗꯤ ꯐꯩ
ꯎꯝ ꯑꯉꯥꯡ ꯑꯅꯤ ꯑꯍꯨꯝ ꯂꯩꯕꯅꯤꯅꯀꯣ ꯃꯥꯁꯨ ꯎꯝ ꯐꯣꯟ ꯇꯧꯕ ꯈꯪꯗꯦꯗ
ꯍꯣꯏ ꯐꯣꯟ ꯇꯧꯕ ꯃꯐꯝ ꯑꯥ ꯎꯝ ꯃꯥ ꯎꯝ ꯇꯤꯟꯁꯟ ꯀ꯭ꯔꯤ ꯍꯥꯏꯁꯤꯔꯥ ꯑꯥꯎ ꯑꯣ ꯃꯇꯝ ꯂꯩꯔꯔꯣꯏ
ꯃꯇꯝ ꯂꯩꯔꯁꯨ ꯑꯉꯥꯡ ꯂꯩꯕꯅꯤꯅꯀꯣ ꯃꯣꯏꯅ ꯑꯃꯨꯛ ꯍꯥꯎꯔꯛꯄ
ꯎꯝ ꯋꯥꯔꯤ ꯁꯥꯟꯅꯕ ꯌꯥꯗꯦ ꯍꯥꯏ
ꯑꯗꯨ ꯑꯣꯏꯔꯝꯅꯦ ꯑꯣ ꯃꯃꯥꯗꯣ ꯃꯤꯠ ꯎꯗꯕꯅꯤꯀꯣ
ꯑꯣ ꯅꯥꯔꯨꯕꯒꯤ ꯃꯤꯠ ꯎꯗꯕ
ꯑꯣ ꯀ꯭ꯔꯤ ꯃꯤꯠ ꯅꯥꯕ꯭ꯔꯥ ꯅꯠꯇ꯭ꯔꯒ ꯍꯛꯆꯥꯡ ꯀꯔꯤ
ꯃꯤꯠꯗꯤ ꯅꯥꯗꯦ ꯃꯥꯒꯤ ꯂꯩꯅꯥꯅ ꯂꯩꯥꯏꯅꯥꯅ
ꯑꯣ ꯑꯣ ꯑꯣ ꯃꯥꯒꯤ ꯂꯩꯅꯥꯅꯥ ꯑꯣ ꯌꯥꯝ ꯅꯨꯡꯉꯥꯏꯇꯦꯀꯣ
ꯎꯝ ꯑꯁ ꯍꯧꯖꯤꯛ ꯀꯥꯟꯗꯤ ꯑꯍ ꯅꯥꯕꯈꯛꯇ
ꯎꯝ ꯑꯗꯨꯅꯅꯦ ꯑꯩ ꯑꯩꯈꫭꯏ ꯑꯩꯈꯣꯏꯒꯤ ꯏꯃꯨꯡꯒꯤ ꯑꯁꯤꯗ ꯏꯅꯦ ꯑꯃ ꯂꯩꯌꯦꯅ ꯎꯝ ꯑꯩꯈꯣꯏ ꯑꯥ ꯑꯁꯤꯁꯨ ꯌꯥꯝ ꯅꯥꯔꯒ ꯂꯩꯌꯦ
ꯑꯣ
ꯉꯝꯗ꯭ꯔꯦ ꯃꯊꯟꯇ ꯆꯠꯄ ꯉꯝꯗ꯭ꯔꯦ ꯑꯗꯨꯅ ꯉꯁꯤꯁꯨ ꯍꯣꯁꯄꯤꯇꯥꯜ ꯆꯠꯀꯅꯤ ꯍꯥꯏꯕꯒꯨꯝ ꯇꯧꯋꯦ
ꯎꯝ ꯀꯤꯗ ꯑꯍꯟ ꯑꯣꯏꯅꯉꯩ
ꯍꫭ ꯍꫭ ꯍꫭꯏ ꯃꯤꯅ ꯏꯟ ꯏꯟ ꯃꯤꯅ ꯏꯟꯗ꯭ꯔꯗꯤ ꯆꯠꯄ ꯉꯝꯗꯦ ꯍꯥꯏ ꯆꯥꯛꯁꯨ ꯆꯥꯕ ꯌꯥꯗꯕ
ꯎꯝ
ꯎꯝ ꯌꯥꯝ ꯋꯥꯔꯒ ꯂꯩ ꯍꯥꯏ ꯑꯩꯁꯨ ꯎꯁ ꯀꯥꯗꯦꯗꯥ ꯑꯃꯔꯛ ꯎꯝ ꯅꯍꯥꯟ ꯀꯣꯏꯔꯦ ꯎꯝ ꯃꯥ ꯍꯣꯁꯄꯤꯇꯥꯜ ꯆꯠꯄꯗꫭ ꯎꯝ ꯂꯥꯛ ꯇꯥ ꯉꯝꯗꯦ ꯍꯥꯏꯅ ꯑꯩꯅ ꯑꯩꯉꯣꯟꯗ ꯎꯝ ꯑꯩꯈꯣꯏ ꯑꯅꯤ ꯑꯥ ꯑꯩꯈꯣꯏ ꯆꯦ ꯑꯃꯅꯀꯣ ꯆꯠꯂꯒ ꯃꯥꯂꯤꯁ ꯇꯧꯋꫭ ꯍꯥꯏꯕ ꯑꯗꯨꯅ ꯑꯩ ꯆꯠꯂꯒ ꯃꯥꯂꯤꯁꯇꯤ ꯇꯧꯋꯦ ꯑꯗꯨꯒ
ꯎꯝ ꯎꯝ
ꯍꯧꯖꯤꯛꯇꯤ ꯆꯪꯁꯨ ꯆꯪꯗꯦ ꯃꯥ ꯉꯝꯗꯕꯅꯤꯅ ꯑꯩꯁꯨ ꯄꯪ ꯄꯪ ꯎꯝ ꯂꯥꯛꯂꯒ ꯑꯗꯨꯝ ꯇꯧꯕ ꯇꯟꯕꯗꯣ ꯑꯗꯣ ꯑꯗꯨꯅ ꯉꯔꯥꯡꯁꯨ ꯏꯆꯦ ꯑꯃꯅ ꯍꯥꯏ ꯅꯨꯡꯊꯤꯟ ꯅꯨꯡꯊꯤꯟꯗ ꯎꯝ ꯑ ꯅꯨꯡꯊꯤꯟ ꯅꯨꯡꯊꯤꯟꯗ ꯈꯔ ꯈꯔ ꯆꯠꯂꯒ ꯇꯧꯕꯤꯔꯝꯈ꯭ꯔꯣ ꯅꯪꯅ ꯑꯩꯉꯣꯟꯗ ꯑꯗꯨꯝ ꯍꯥꯏ
ꯑꯣ ꯆꯪꯕꯗꯤ ꯅꯨꯡꯉꯥꯏꯕ꯭ꯔꯣ ꯃꯣꯏ ꯌꯨꯝꯗ
ꯍꯣꯏ ꯅꯨꯡꯉꯥꯏ ꯑꯗꯨꯕꯨ ꯎ ꯅꯍꯥꯟꯗꯤ ꯃꯤ ꯆꯪꯕ ꯄꯥꯝꯗꯦ ꯑꯗꯨ ꯑꯗꯥ ꯍꯥꯏꯕꯒꯨꯝ ꯇꯥꯕꯀꯣ ꯑꯗꯨꯅ ꯑꯩꯈꯣꯏꯁꯨ ꯃꯥꯒꯤ ꯂꯥꯏꯅꯥꯅꯀꯣ ꯑꯗꯨꯅ ꯑꯩꯁꯨ ꯄꯣꯡꯄꯥꯡ ꯆꯪꯔꯒ ꯇꯧꯕꯗꯣ ꯇꯧꯗꯤ ꯇꯧꯅꯤꯡꯉꯦ ꯑꯗꯨ ꯑꯣꯏꯔꯁꯨ ꯃꯥꯒꯤ ꯃꯈꯣꯏ ꯑꯥꯗ ꯂꯩꯕ ꯅ ꯅ ꯃꯆꯥꯁꯤꯡꯅꯀꯣ ꯃꯤ ꯌꯥꯝꯅ ꯂꯥꯥꯛꯄ ꯑꯗꯣ ꯆꯪꯍꯟꯕ ꯑ ꯇꯟꯕꯒꯨꯝ ꯇꯥꯏꯌꯦꯅ ꯑꯩꯈꯣꯏ ꯏꯅꯦꯅ ꯍꯥꯏꯕ꯫
ꯑꯣ꯫
ꯑꯗꯨ ꯍꯥꯏꯕꯒꯤ ꯑꯩꯈꯣꯏꯁꯨ ꯁꯨꯠ ꯑꯗꯨꯝ ꯆꯠꯇꯤ ꯆꯥꯠꯇꯦꯗ꯫ ꯑꫭ꯫
ꯇꯨꯃꯥꯏ ꯍꯥꯏꯔꯗꯤ ꯇꯜꯂꯤꯀꯣ꯫
ꯍꯣꯏ ꯑꯗꯨꯝ ꯍꯥꯏꯕꯒꯤ